ꯇꯥꯏ ꯇꯥꯏ
ꯈꯨꯔꯨꯝꯖꯔꯤ
ꯈꯨꯔꯨꯝꯖꯔꯤ ꯑꯩ ꯑꯩꯅ ꯑꯃꯨꯛꯀ ꯇꯧꯔꯒꯦꯅ ꯇꯧꯕꯅꯦꯗ
ꯎꯝ
ꯀꯔꯤ ꯏꯟꯖꯥꯡ ꯆꯔꯦ ꯉꯁꯤꯗꯤ
ꯑꯩꯁꯦ ꯉꯁꯤꯁꯦ ꯁꯧꯒ꯭ꯔꯤ ꯆꯥꯏ
ꯑꯣ
ꯁꯧꯒ꯭ꯔꯤꯗꯣ ꯃꯍꯤ ꯃꯍꯤ ꯌꯥꯝ ꯊꯛꯄ ꯅꯨꯡꯉꯥꯏꯔ ꯍꯧꯕꯅꯦ ꯉꯥꯔꯤ ꯍꯥꯞꯆꯤꯟꯕꯗꯣ ꯄꯤꯌꯥꯖꯀ ꯈꯔ ꯍꯥꯞꯂꯒ ꯌꯥꯝ ꯍꯥꯞ ꯍꯥꯞꯄꯗꯤ ꯍꯥꯞꯄꯀꯅꯨ ꯉꯥꯔꯤ ꯃꯍꯥꯎ ꯌꯥꯝ ꯊꯣꯛꯄꯅꯦꯕ
ꯑꯩꯅ ꯊꯣꯡꯕ ꯅꯠꯇꯦꯗ ꯑꯩꯈꯣꯏ ꯏꯅꯦꯅ ꯑꯩꯈꯣꯏꯒꯤ ꯏꯇꯩꯩꯃꯥꯅ ꯊꯣꯡꯕꯤꯕ ꯏꯅꯦ ꯅꯠꯇꯕ ꯏꯇꯩꯃꯅꯦꯗ
ꯑꫭ
ꯈꫭꯏ ꯏꯌꯥꯝꯕꯒꯤ
ꯁꯧꯒ꯭ꯔꯤ ꯈꯛꯇꯗꯤ ꯑꯣꯏꯔꯝꯃꯣꯏꯗ ꯑꯇꯣꯞꯄ ꯗꯤꯁꯁꯨ ꯑꯇꯣꯞꯄ ꯏꯟꯖꯥꯡꯁꯨ ꯂꯩꯔꯝꯒꯅꯤꯅ
ꯉꯁꯤꯗꯤ ꯌꯥꯎꯗꯦꯗ
ꯑꯁ ꯍꯟꯗꯛꯁꯦ ꯑꯣꯛꯁꯥꯗꫭ ꯌꯥꯝ ꯆꯥꯅꯤꯡꯉꯦꯕ
ꯑꫭꯛꯁꯥ ꯌꯥꯝ ꯆꯥꯅꯤꯡꯉꯦꯕ
ꯍꯟꯗꯛꯁꯦ ꯑꫭꯛꯁꯥ ꯌꯥꯝ ꯆꯥꯅꯤꯡꯕꯅꯤ ꯑꯁ ꯁ꯭ꯀꯣꯂꯥꯔꯁꯤꯞꯇꯣ ꯆꯪꯉꯗꯤ ꯑꯁ ꯉꯟꯅ ꯆꯪꯉꯗꯤ ꯌꯥꯝ ꯅꯨꯡꯉꯥꯏꯔꯅꯤ ꯑꯣꯛꯇꯣꯕꯔꯒꯨꯝꯕ ꯑꯗꯥꯏꯗ
ꯑ ꯑꯦꯄ꯭ꯂꯥꯏ ꯇꯧꯕꯗꯣ ꯀꯔꯝ ꯀꯥꯟꯗ ꯇꯧꯕꯅꯣ
ꯂꯥꯁ ꯏꯌꯔ ꯑꯣꯛꯇꯣꯕꯔ ꯑꯗꯥꯏꯗꯔꯣ ꯇꯧꯕꯗꯣ
ꯑꯗꯨꯝ ꯇꯧꯕꯅꯦꯕ
ꯑꯩꯁꯨ ꯍꯟꯗꯛ ꯑꯃꯨꯛ ꯇꯧꯔꯨꯅꯦꯕ
ꯅꯪ ꯕꯤ ꯑꯦꯒꯤ ꯁꯤꯖꯤ ꯄꯤ ꯑꯦꯗ ꯀꯌꯥꯅꯣ
ꯕꯤ ꯑꯦꯠ
ꯅꯠꯇꯦ ꯅꯪ ꯂꯣ ꯀꯣꯂꯦꯖ ꯑꯦꯄ꯭ꯂꯥꯏ ꯇꯧꯒ꯭ꯔꯦ ꯍꯥꯏꯕꯗꯣ
ꯑꯥ
ꯕꯤ ꯑꯦ ꯕꯆꯦꯂꯔꯒꯤꯔꯣ
ꯅꯠꯇꯦ ꯕꯤ ꯄꯤ ꯑꯦꯁꯀꯤ
ꯕꯤ ꯄꯤ ꯑꯦꯁ
ꯑꯩꯒꯤ ꯁꯕꯖꯦꯛꯇꯣ
ꯑꯥ
ꯕꯤ ꯑꯦꯒꯤ ꯂꯣ ꯂꯛ ꯑꯗꯨꯒ ꯃꯣꯏ ꯃꯣꯏꯒꯤ ꯁꯨꯟꯖꯦꯠꯀꯤ ꯃꯇꯨꯡ ꯏꯟꯅꯥ ꯂꯣꯏꯅ ꯂꯩꯔꯤꯕꯌꯦꯕ ꯂꯣꯗꯤ
ꯑ ꯑꯠꯆꯥ
ꯑꯗ ꯒ꯭ꯔꯦꯖꯨꯦꯁꯟ ꯍꯥꯟꯅ ꯂꯣꯏꯁꯤꯟꯕꯒꯤꯅ ꯊ꯭ꯔꯤ ꯏꯔꯁ ꯇꯨꯌꯦꯜꯐ ꯍꯦꯛ ꯂꯣꯏꯔꯒ ꯇꯧꯔꯒꯅ ꯐꯥꯏꯚ ꯌꯔꯁꯅꯦꯕ
ꯎꯝ ꯑꯁ ꯆꯍꯤ ꯑꯍꯨꯝ ꯑꯃꯨꯛꯀ ꯏꯐꯥꯎꯗ ꯑꯗꯨꯝ ꯂꯩꯔꯔꯦ ꯂꯩꯗꯣꯏꯔꯤꯕ ꯑꯃꯨꯛꯀ
ꯑꯥ ꯑꯗꯨꯃꯥꯏꯅ ꯂꯩꯗꯧ ꯃꯥꯜꯂ
ꯇꯝꯗ ꯂꯩꯗ
ꯎꯝ
ꯇꯟꯕꯗꯤ ꯇꯠꯂꯦ ꯀꯔꯤ ꯎꯄꯥꯏ ꯂꯩ
ꯏꯁꯀꯣꯂꯔꯁꯤꯞꯄꯨꯗꯤꯅ ꯃꯥꯁꯇꯔꯒꯤ ꯏꯁꯀꯣꯂꯥꯔꯁꯤꯞ ꯈꯔ ꯈꯔ ꯌꯥꯝꯕꯔꯥ ꯀꯩꯅꯣꯗꯒꯤ ꯒ꯭ꯔꯦꯖꯨꯌꯦꯁꯟꯗꯒꯤ
ꯑ ꯉꯥꯏ ꯑꯃꯨꯛꯀ ꯀꯥꯎꯔꯦ ꯀꯔꯤꯔꯀꯥꯕꯖꯤ ꯌꯝꯕ ꯃꯜꯂꯦꯍꯦ ꯐꯥꯔꯁ ꯏꯌꯥꯔꯒꯤ ꯐꯥꯔꯁ ꯏꯌꯥꯔꯒꯤ ꯆꯥꯎꯥꯡꯕꯗ ꯀꯔꯤꯅꯣ ꯐꯣꯔꯇꯤꯟ ꯄꯣꯏꯟ ꯐꯥꯏꯚ ꯔ ꯑꯗꯨꯗꯏꯗꯗꯤ ꯆꯪꯕꯅꯦꯕ
ꯇꯔꯥꯃꯔꯤ
ꯍꯣꯏ ꯇꯔꯥꯃꯔꯤ ꯑꯥ ꯆꯥ ꯃꯉꯥ
ꯎꯝ
ꯄꯨꯔꯥ ꯃꯅꯤ ꯇꯪꯈꯥꯏ ꯍꯥꯏꯗ
ꯎꯝ
ꯁꯤ ꯐꯥꯏꯅꯦꯜ ꯏꯌꯥꯔꯒ ꯂꯩꯅꯥ ꯈ꯭ꯔ ꯌꯥꯝꯒꯗ꯭ꯔꯥ ꯈꯃꯦ ꯑꯁ ꯃꯥꯁꯇꯔ ꯇꯝꯃꯒ ꯀꯔꯤꯅ ꯏꯁꯀꯣꯂꯥꯔꯁꯤꯞ ꯁꯦꯝꯕꯁꯦ ꯍꯣꯁꯇꯦꯜ ꯐꯣꯔꯝ ꯁꯨꯡ ꯍꯥꯞꯄ ꯌꯥꯗꯦꯕ
ꯀꯩꯒꯤꯅꯣ
ꯈꯪꯗꯦꯅꯦ ꯍꯣꯁꯇꯦꯜꯁꯦ ꯀꯔꯤꯅ ꯔꯤꯀꯣꯛꯅꯥꯏꯁ ꯇꯧꯗ꯭ꯔꯗꯤ ꯌꯥꯗꯦ ꯍꯥꯏꯕ ꯑꯗꯣ ꯁꯤ ꯃꯅꯥꯛꯇ ꯀꯔꯤꯔ ꯑꯩꯈꯣꯏ ꯔꯤꯌꯦ ꯇꯝꯃꯥꯀꯟꯗꯗꯤ ꯍꯣꯏꯇꯦꯜ ꯐꯣꯝ ꯍꯣꯁꯇꯦꯜ ꯐꯣꯝ ꯀꯔ ꯂꯥꯏꯔꯤ ꯍꯥꯏꯗꯤ ꯑꯗꯨꯝ ꯍꯥꯞꯄꯗꯤ ꯀꯔꯤꯅꯥ ꯈꯔ ꯆꯥꯎꯋꯏꯗꯅ ꯏꯁꯀꯣꯂꯥꯔꯁꯤꯞꯁꯨ
ꯑꯥ ꯑꯗꯣ ꯍꯟꯗꯛꯇꯤ ꯀꯩꯅꯣ ꯔꯤꯒꯨꯂꯦꯁꯟꯗ ꯑꯅꯧ ꯑꯅꯧꯕ ꯑꯗꯨꯝ ꯊꯣꯛꯄꯩꯅꯦ
ꯑꯣ
ꯍꯣꯁꯇꯦꯜꯗ ꯎꯝ ꯄꯪꯇꯧꯗ ꯇꯧꯕ ꯌꯥꯗ꯭ꯔꯦꯕ ꯔꯤꯀꯣꯛꯅꯥꯏꯁ ꯇꯧꯕ ꯅꯠꯇ꯭ꯔꯗꯤꯀꯣ ꯔꯤꯖꯤꯁꯇꯔ ꯇꯧꯕ ꯅꯠꯇ꯭ꯔꯗꯤ
ꯑꯣ
ꯑꯗꯨꯗꯒꯤ ꯗꯇ ꯑꯗꯨꯃꯥꯏꯅ ꯇꯧꯕ ꯃꯥꯜꯂꯦ ꯑꯩꯁꯨ ꯄꯨꯁꯇꯜ ꯐꯣꯝ ꯊꯤꯔꯤꯅꯤ ꯅꯦꯛꯁ ꯃꯟꯒꯨꯝꯕꯗ ꯀꯥꯕ ꯍꯧꯔꯅꯦꯕ ꯑꯩꯁꯨ ꯍꯧꯕꯗ ꯅꯦꯛꯁ ꯃꯟꯊꯒꯨꯝꯕꯗ ꯑꯦꯄ꯭ꯂꯥꯏ ꯇꯧꯕ ꯌꯥꯏꯔꯤꯕ ꯏꯅꯥꯎꯅꯨꯄꯥꯅ ꯏꯁꯥꯅꯅꯨꯡꯗꯒꯤꯩꯒ ꯇꯧꯔꯅꯤ
ꯃꯥꯒꯤ ꯀꯔꯤꯔ ꯄꯥꯔꯁꯦꯟꯇꯦꯖ ꯇꯨꯌꯦꯦꯜꯐꯗ ꯄꯤꯌꯥ ꯐꯪꯕ꯭ꯔꯥ
ꯃꯥꯗꯤ ꯑꯦꯟ ꯑꯥꯏ ꯋ ꯑꯦꯦꯁꯇ ꯇꯧꯕꯒꯤ ꯁꯕꯦꯟꯇꯤ ꯑꯩꯠ ꯄꯏꯪꯂꯦ
ꯑ ꯌꯥꯏꯅꯦ ꯑꯁꯤꯗꯤ
ꯑꯦꯁ ꯇꯤꯒꯤꯗꯤ ꯑꯗꯨꯝ ꯁꯚꯦꯟꯇꯤ ꯄ꯭ꯂꯁ ꯑꯣꯏꯔꯗꯤ ꯌꯥꯕꯅꯦ
ꯍꯣꯏ ꯑꯁ ꯑꯩ ꯍꯧꯖꯤꯛ ꯐꯥꯎ ꯔꯤꯒ꯭ꯔꯦꯠ ꯂꯩꯕꯅꯦ ꯏꯁꯀꯣꯂꯥꯔꯁꯤꯞꯀꯤ ꯃꯇꯥꯡꯗ ꯍꯥꯏ ꯋꯥ ꯑꯣꯔꯤꯁꯨꯅꯔꯒꯤ
ꯎꯝ
ꯑꯩꯠꯇꯤ ꯊ꯭ꯔꯤ ꯑꯩꯠꯇꯤ ꯊ꯭ꯔꯤ ꯄꯥꯔꯁꯦꯟꯇꯦꯖ ꯐꯥꯎꯃ ꯂꯥꯛꯈ꯭ꯔꯦꯔ ꯑꯩ ꯏꯁꯥꯅꯨꯇꯒꯤꯗꯣ ꯀꯔꯤꯅꯣ ꯁꯦꯝꯃꯗꯤ ꯁꯦꯝꯒꯦꯅꯗꯤ ꯇꯧꯕꯅꯦꯕ
ꯑꯥ
ꯍꯗ ꯁꯦꯝꯕ ꯁꯦꯝꯅꯕ ꯅꯨꯃꯤꯠꯇ ꯀꯔꯤꯔꯥ ꯑꯩꯈꯣꯏ ꯈꯨꯣꯟꯗ ꯇꯃꯦꯡꯂꯣꯡꯒꯨꯝꯕꯣꯏꯋꯥꯛꯁꯨ ꯌꯥꯎꯔꯦꯗꯂ
ꯑꯥ
ꯉꯥꯏ ꯇꯦ ꯑꯗꯨꯅ
ꯑꯥ
ꯑꯗꯒꯤ ꯃꯇꯝ ꯌꯧꯗ꯭ꯔꯤꯉꯩ ꯂꯥꯁ ꯗꯦꯠ ꯑꯣꯏꯗ꯭ꯔꯤꯉꯩ ꯀꯟꯅ ꯈꯔ ꯁꯦꯝꯅꯉꯦꯅ ꯍꯌꯦꯡꯒꯨꯝꯕꯅꯦ ꯉꯁꯤ ꯑꯁꯤꯒꯨꯝꯕ ꯑꯣꯏꯔꯕꯅꯤꯅ ꯑꯩ ꯍꯌꯦꯡꯅꯦ ꯍꯌꯦꯡꯅꯦ ꯍꯌꯦꯡ ꯅꯣꯡꯃꯅꯤ ꯍꯥꯏꯗꯤ ꯂꯥꯁ ꯗꯦꯠ ꯍꯔꯤꯁꯦ
ꯑꯥ
ꯑꯗꯣ ꯉꯁꯤꯅ ꯁꯦꯝꯃꯒꯦꯅ ꯇꯧꯕ ꯍꯌꯦꯡꯒꯨꯝꯕꯁꯦ ꯑꯩ ꯇꯃꯦꯡꯂꯣꯡꯗꯒꯤ ꯏꯝꯐꯥꯜꯒꯨꯝꯕ ꯆꯠꯅꯕꯁꯨ ꯂꯩꯕ
ꯑꯗꯨꯗꯒꯤ ꯈꯨꯗ ꯂꯩꯔꯤꯀꯥꯟꯗ ꯀꯔꯤ ꯂꯣꯏ ꯇꯧꯁꯤꯜꯂꯒꯦꯅ ꯐꯥꯎꯎ ꯀꯔꯤ ꯀꯔꯤꯅꯂꯣꯗꯤ ꯄꯔꯒꯗꯤ ꯂꯞꯄꯅꯦꯕ
ꯂꯥꯛꯄ ꯑꯣꯏꯔꯁꯨ ꯀꯔꯤꯅ ꯑꯩꯈꯣꯏ ꯗꯣꯀꯨꯃꯦꯟ ꯑꯩ ꯈꯔ ꯋꯥꯠꯄ
ꯄꯥꯁꯕꯨꯛꯀꯨꯝꯕ ꯍꯥꯏꯗꯤ ꯑꯩ ꯑꯩ ꯑ ꯃꯔꯥꯒꯨꯝꯕ ꯃꯅꯥ ꯑꯗꯨꯝ ꯊꯝꯃꯦ ꯊꯝꯈ꯭ꯔꯦꯕ
ꯑꯗꯨ ꯑꯩ ꯑꯗꯨ ꯈꯔ ꯄꯨꯊꯣꯛꯇꯕ ꯑꯗꯨꯒꯤ ꯇꯦꯡ ꯇꯤꯡꯁꯪ ꯇꯤꯡꯁꯪꯗꯨꯁꯨ ꯈꯪꯕ꯭ꯔꯣ ꯇꯤꯡꯁꯪ ꯅꯪꯗꯣ
ꯈꯪꯉꯦ -ꯈꯪꯉꯦ ꯈꯔ ꯅꯦꯝꯃꯗꯣ
ꯑ ꯀꯔꯤꯔꯥ ꯃꯥꯅ ꯃꯥꯅꯗꯤ ꯀꯔꯤꯔꯥ ꯑꯩ ꯄꯥꯔꯁꯦꯟꯇꯦꯖꯗꯤ ꯍꯣꯏ ꯄꯥꯔꯁꯦꯟꯇꯦꯖ ꯑꯃꯒ ꯑꯩꯒꯤ ꯄꯥꯔꯁꯦꯟꯇꯦꯖ ꯑꯃ ꯈꯪꯗꯕꯒꯤ
ꯑꯥ
ꯏꯁꯟ ꯎꯗꯦ ꯁꯦꯝꯕꯁꯨ ꯐꯩ ꯑꯗꯨ ꯑꯣꯏꯔꯁꯨ ꯀꯔꯤꯔꯥ ꯗꯥꯏꯔꯦꯛ ꯑꯗꯨꯝ ꯍꯣꯏ ꯏꯁꯀꯣꯂꯥꯔꯁꯤꯞ ꯆꯪꯅꯕ ꯏꯁꯀꯣꯂꯔꯁꯤꯞ ꯁꯅꯕ ꯗꯔꯦꯛ ꯔꯤꯖꯦꯛ ꯀꯔꯤ ꯀꯔꯥ ꯂꯩ ꯑꯟ ꯑꯦꯁ ꯄꯤꯒꯤꯗꯣ ꯑꯗꯨꯝ ꯁꯦꯝꯃꯣ ꯌꯥꯔꯗꯤ ꯅꯪꯅ ꯃꯁꯨ ꯃꯥꯅꯁꯨ ꯑꯗꯨꯝ ꯍꯥꯏꯕ
ꯑꯥ
ꯑꯗꯒꯤ ꯑꯩꯁꯨ ꯗꯣꯀꯨꯃꯦꯟꯁꯨ ꯁꯨꯗꯕꯒꯤ ꯃꯤꯒꯤ ꯏꯁꯀꯣꯂꯥꯔꯁꯤꯞꯁꯤ ꯁꯨꯕꯅꯦꯕ
ꯑꯥ
ꯅꯪꯒꯤ ꯑꯗꯨꯅ
ꯑꯗꯣ ꯏꯁꯥꯟ ꯎꯗꯦꯒꯤꯗꯤ ꯀꯔꯤ ꯀꯔꯤ ꯑꯦꯛꯁꯇ꯭ꯔꯥ ꯆꯪꯕ꯭ꯔꯕ ꯗꯣꯀꯨꯃꯦꯟꯁꯦ
ꯑꯦꯛꯁꯇ꯭ꯔꯥꯗꯣ ꯑꯁ ꯈꯪꯗꯦꯅꯦ ꯆꯞ ꯆꯥꯅ ꯑꯩ ꯑꯦꯛꯁꯇ꯭ꯔꯥꯗꯤ ꯆꯪꯉꯝꯃꯣꯏꯗ ꯑꯗꯨ ꯑꯣꯏꯔꯁꯨ ꯑꯦꯟ ꯑꯦꯁ ꯄꯤꯒꯤ ꯃꯇꯝ ꯂꯥꯁ ꯗꯦꯠꯇꯣ ꯈꯔ ꯁꯥꯡꯕ ꯑꯃ ꯏꯁꯥꯟ ꯎꯗꯦꯅ ꯈꯔ ꯃꯇꯝꯗꯣ ꯈꯔ ꯀꯔꯤꯔ ꯇꯧꯕ
ꯑꯥ ꯄꯋꯥꯏꯗꯤ ꯇꯥꯋꯦꯅ ꯀꯣ
ꯑ ꯑꯗꯨꯃꯥꯏ ꯇꯧꯔꯒ ꯇꯧꯕꯗꯤ ꯀꯔꯤꯔ ꯀ꯭ꯂꯥꯁꯤꯛ ꯉꯥꯛꯇꯪ ꯄꯥꯏꯕꯗꯣ
ꯑꯥ ꯑꯥ ꯑꯥ ꯈꯪꯉꯤ ꯈꯪꯉꯤ ꯅꯨꯡꯉꯥꯏꯔꯅꯦ
ꯑꯦꯠꯇꯤ ꯐꯥꯏꯚꯀꯤ ꯂꯧꯔꯒ
ꯊꯥꯔꯠꯅ ꯇ꯭ꯋꯦꯟꯇꯤ ꯑꯦꯠꯂ ꯀꯔꯤꯔꯥ ꯑꯃꯈꯛꯇꯂꯩꯗ ꯑꯗꯨꯝ ꯌꯣꯟꯕꯅꯦ
ꯑ ꯑꯗꯣ ꯏꯁ꯭ꯀꯣꯂꯥꯔꯁꯤꯞꯇꯣ ꯐꯤꯞꯇꯤ ꯄ꯭ꯂꯥꯁ ꯂꯥꯛꯄ꯭ꯔꯥ ꯅꯠꯇ꯭ꯔꯒ
ꯐꯤꯞꯇꯤ ꯐꯤꯞꯇꯤ ꯐꯣꯔꯅꯦ
ꯑꯣ ꯑꯣ ꯌꯥꯏꯅ
ꯆꯍꯤ ꯑꯃꯒꯤ ꯂꯥꯏꯔꯤꯛ ꯑꯃꯒ ꯂꯤꯁꯤꯡ ꯅꯤꯄꯥꯜ
ꯑꯥ
ꯐꯪꯒ꯭ꯔꯦꯕ
ꯈꯪꯪꯗ꯭ꯔꯦ ꯂꯣ ꯂꯣ ꯀꯣꯂꯦꯖꯀꯤꯁꯤꯁꯨ ꯈꯔ ꯌꯥꯝꯒꯗ꯭ꯔꯥ ꯈꯪꯗꯦ ꯁꯟꯗꯒꯤ
ꯅꯣꯏ ꯑꯦꯠꯃꯤꯁꯟꯗꯣ ꯀꯔꯤꯔꯥ ꯄꯩꯁꯥ ꯆꯥꯕꯗ ꯌꯥꯝꯃꯗꯤ ꯏꯁꯀꯣꯂꯥꯔꯁꯤꯞꯁꯨ ꯑꯗꯨꯝ ꯌꯥꯝꯃꯦꯗꯅ
ꯑꯥ ꯌꯥꯝꯗꯤ ꯌꯥꯝꯗꯦ ꯑꯩꯈꯣꯏꯒꯤꯗꯤ ꯑꯦꯠ ꯊꯥꯎꯖꯟ ꯈꯛꯇꯅꯦ
ꯑꯦꯠ ꯊꯥꯎꯖꯟ ꯈꯛꯇ ꯑꯦꯗꯃꯤꯁꯟꯗ
ꯑꯥ
ꯏꯁ ꯍꯣꯏ ꯃꯥꯁꯇꯔ ꯀꯔꯤꯔꯥ ꯇꯧꯕꯗꯣ ꯑ ꯁꯚꯦꯟꯇꯤ ꯑꯩꯠꯇꯤꯟ ꯀꯦꯗꯤ ꯆꯪꯉꯦꯕ ꯑꯦꯠꯃꯤꯁꯟꯗ
ꯍ
ꯍꯥꯏꯗꯤ ꯁꯔꯚꯦꯒꯨꯝꯕ ꯆꯠꯅꯤꯡꯉꯥꯏꯒꯤꯗꯣ ꯂꯤꯁꯤꯡ ꯃꯔꯤꯒ ꯑꯗꯨ ꯑꯃꯨꯛꯀ ꯀꯥꯏꯊꯣꯛꯀꯅꯦꯕ ꯃꯣꯏꯅ
ꯑꯥ
ꯐꯥꯔꯁ ꯏꯌꯥꯔꯒꯤ ꯏꯁꯀꯣꯂꯔꯁꯤꯞꯇꯣ ꯐꯣꯔꯇꯤꯟ ꯄꯣꯏꯟ ꯐꯥꯏꯚ ꯆꯪꯉ ꯊꯥꯔꯇꯤꯟ ꯄꯣꯏꯟ ꯐꯥꯏꯚ ꯂꯣꯏꯅꯅ ꯏꯁꯀꯣꯂꯥꯔꯁꯤꯞ ꯅꯠꯇꯦ ꯍꯣꯁꯇꯦꯜ ꯐꯣꯔꯝ ꯍꯥꯞꯇꯕꯤꯗ
ꯑꯥ
ꯍꯁꯇꯦꯜ ꯐꯣꯔꯝ ꯍꯥꯂꯨꯗꯤ ꯂꯤꯁꯤꯡ ꯑꯍꯨꯝꯂꯥ ꯃꯔꯤꯔꯥꯕꯨꯗꯤ ꯍꯥꯞꯀꯅꯦꯕ
ꯑ
ꯁꯤꯛꯁꯇꯤꯟ ꯁꯚꯦꯟꯇꯤꯟ ꯑꯩꯅ ꯌꯥꯎꯕꯥꯅꯦꯕ ꯏꯁ꯭ꯀꯣꯂꯔꯁꯤꯞꯇꯣ ꯑꯁ ꯥꯑꯁ ꯑꯒꯥꯏ ꯒꯥꯏꯗꯂꯥꯏꯟꯁꯩꯒꯨꯝꯕ ꯑꯩꯈꯣꯏ ꯀ꯭ꯂꯥꯁ ꯇꯨꯌꯦꯜꯐ ꯍꯦꯛ ꯂꯣꯏꯔꯀꯥꯟꯗ ꯒꯥꯏꯗ ꯑꯣꯖꯅ ꯄꯤꯕ ꯃꯤ ꯂꯩꯔꯗꯤ ꯑꯩꯈꯣꯏꯒꯤ ꯀꯔꯤꯂꯥ ꯂꯥꯏꯐ ꯏꯁꯇꯥꯏꯜꯁꯦ ꯈꯔ ꯅꯨꯡꯉꯥꯏꯅ ꯇꯧꯅꯦꯕ
ꯀꯦꯔꯤꯌꯔ ꯀꯥꯎꯟꯁꯤꯂꯤꯡ ꯀꯣ
ꯀꯦꯔꯤꯌꯔ ꯀꯥꯎꯟꯁꯤꯦꯂꯤꯡꯕꯨꯗꯤ ꯌꯥꯎꯗ꯭ꯔꯁꯨ ꯑꯩꯈꯣꯏ ꯈꯪꯅꯕ ꯃꯤꯒꯨꯝꯕꯅ ꯑꯩꯈꯣꯏ ꯐꯖꯅ ꯄꯨꯟꯕ ꯃꯤ
ꯑꯍꯥꯟꯕ ꯃꯤ ꯑꯃꯅ ꯀꯔꯤꯔꯥ ꯁꯤ ꯂꯥꯏꯅ ꯑꯗꯨꯝ ꯑꯩꯈꯣꯏ ꯄꯥꯝꯕ ꯑꯩꯈꯣꯏꯒꯤ ꯀꯔꯤꯅ ꯑꯩꯈꯣꯏ ꯄꯥꯝꯕꯁꯤꯡꯗꯨꯣ ꯐꯪꯉꯒꯥ ꯀꯔ꯭ꯤꯔꯥ ꯃꯣꯏꯅ ꯒꯥꯏꯗꯂꯥꯏꯟꯁ ꯄꯤꯔꯗꯤ ꯑꯩꯈꯣꯏ ꯌꯥꯝ ꯅꯨꯡꯉꯥꯏꯒꯅꯦꯕ
ꯎꯝ
ꯈꯪꯗꯔꯦ꯫